ꯍꯥꯂꯣ ꯍꯂꯣ ꯇꯥꯕ꯭ꯔꯣ ꯃꯈ ꯏꯇꯣꯝꯗꯣ ꯅꯪꯅ ꯈꯣꯟ ꯅ ꯇꯣꯝꯇ ꯇꯥꯏꯌꯦꯕ
ꯍꯣꯏ
ꯑꯩ ꯈꯣꯜ ꯇꯗꯕꯔꯣ
ꯅꯪ ꯀꯣꯟꯁꯨ ꯇꯥꯏ ꯑꯗꯨꯕꯨ ꯑꯩ ꯑꯩꯒꯤ ꯀꯣꯟꯁꯨ ꯇꯥꯏꯑꯕ ꯅꯪꯒꯤ ꯏꯁꯄꯤꯀꯔꯗꯣ ꯈꯨꯝꯖꯤꯟꯕ ꯃꯥꯜꯂꯦ
ꯑꯩꯒꯤ ꯁꯄꯤꯀꯔ ꯀꯩꯗꯧꯅꯦꯕ ꯈꯨꯝꯖꯟꯕ ꯃꯜꯂꯦꯕꯥ ꯁꯄꯤꯀꯔ ꯈꯨꯝꯖꯟ ꯗꯦꯗꯥ ꯋꯥ
ꯏꯔ ꯏꯔꯐꯣꯟ ꯍꯥꯞꯄ꯭ꯔꯣ
ꯍꯞꯇꯦ ꯇꯥꯕꯔꯥ ꯑꯩ ꯀꯣꯟ ꯇꯥꯕ ꯍꯧꯖꯤꯛ ꯇꯤ ꯇꯔꯤꯌꯦ ꯀꯃꯥꯏꯅ ꯇꯧꯕꯒꯤꯔꯣ ꯑꯩꯁꯦ ꯐ꯭ꯔꯦꯁꯔꯅꯦꯕ ꯉꯁꯤ ꯈꯛꯇ ꯀꯩꯅꯣ ꯇꯧꯕꯅꯦꯕ ꯌꯥꯎꯕꯅꯦꯕ
ꯍꯜꯂꯣ
ꯑꯥ ꯍꯧꯖꯤꯛꯇꯤ ꯇꯥꯕ꯭ꯔ ꯅꯪ ꯈꯣꯟꯖꯦꯜ ꯇꯥꯕ꯭ꯔꯥ ꯍꯣꯏ ꯇꯔꯤꯌꯦꯕꯥ ꯑꯩꯒꯤꯗꯤ ꯇꯥꯕꯔꯥ ꯑꯗꯨꯗꯤ ꯅꯪꯁꯨ ꯇꯥꯏ ꯑꯩꯒꯤꯁꯨ ꯇꯥꯏ ꯀꯃꯥꯏꯅ ꯇꯧꯕꯒꯤꯔꯣ ꯑꯗꯨꯗꯤ
ꯅꯪ ꯏꯁꯄꯤꯀꯔꯗ ꯅꯪꯅ ꯈꯨꯝꯖꯤꯟꯕ ꯃꯥꯜꯂꯦꯕꯣ
ꯁꯄꯤꯀꯔ
ꯃꯥꯏꯀ꯭ꯔꯣꯐꯣꯟ ꯈꯨꯝꯖꯤꯟꯒꯦ
ꯈꯨꯖꯤꯟꯗꯦ ꯑꯩꯒ ꯒꯌ꯭ꯥꯟ ꯇꯗꯅꯦ ꯀꯥꯃꯥꯏ ꯇꯧꯗꯣꯏꯅꯣ
ꯇꯥꯏ
ꯍꯥꯥ ꯍꯜꯂꯣ ꯇꯥꯌꯦ ꯇꯥꯌꯦ ꯇꯕꯔꯥ ꯑꯗꯨꯝ ꯇꯔꯤ ꯑꯩꯒꯤ ꯈꯣꯟꯁꯨ ꯀꯃꯥꯏ ꯇꯧꯕꯒꯤꯔꯥ ꯀꯣ
ꯆꯛ ꯆꯔꯥꯕꯣ ꯍꯜꯂꯣ ꯎꯝ ꯍꯜꯂꯣ
ꯏꯌ꯭ꯥꯔꯐꯣꯟꯒꯨꯝꯕ ꯍꯥꯞꯄ꯭ꯔꯣ
ꯑꯦꯌ꯭ꯥꯔꯐꯣꯟ ꯍꯥꯞꯇꯦꯗ ꯍꯥꯞꯇꯦ ꯍꯥꯞꯇꯦ
ꯗꯨ ꯀꯔꯤꯒꯤꯔꯥ ꯐꯣꯟꯗꯣ ꯊꯥꯡꯒꯠꯂꯒ ꯀꯩꯅꯣ ꯌꯦꯡꯉꯨꯅꯦ
ꯍꯣꯏ ꯐ꯭ꯔꯤꯗ ꯊꯝꯃꯣ ꯍꯧꯖꯤꯛꯇꯤ ꯇꯥꯕ꯭ꯔꯥ ꯇꯥꯔꯤ ꯇꯥꯔꯤꯌꯦ
ꯍꯣꯏ
ꯀꯔꯤꯇꯧꯕꯒꯤꯔꯀꯣ ꯑꯣꯏꯔꯁꯥꯅꯨ ꯅꯦꯛꯁ ꯑꯣꯏꯅ ꯌꯦꯡꯉꯁꯤ
ꯆꯥꯛ ꯆꯥꯔꯕꯣ
ꯍꯜꯂꯣ ꯑꯥ ꯍꯜꯂꯥꯎ ꯇꯥꯏꯌꯦ ꯆꯥꯛ ꯆꯔꯥꯕꯣ ꯆꯥꯛ ꯆꯥꯗꯔꯤ ꯀꯩꯗꯧꯔꯤꯒꯦ ꯍꯧꯖꯤꯛꯇꯤ ꯆꯥꯛ ꯂꯣꯏꯕ ꯉꯥꯏꯔꯤ
ꯑꯣꯈꯦ ꯀꯩ ꯏꯟꯖꯥꯡ ꯊꯣꯡꯉꯒꯦ
ꯇꯥꯕꯔꯣ ꯑꯩꯔꯣ ꯎꯝ
ꯑꯥ ꯍꯧꯖꯤꯛꯇꯤ ꯑꯗꯨꯝ ꯂꯩꯌꯦꯗ
ꯆꯥꯛ ꯆꯥꯔꯄꯣ ꯅꯪꯗꯤ ꯆꯥꯛ ꯆꯔꯥꯕꯣ ꯍꯣꯏ ꯆꯥꯗ꯭ꯔꯤ ꯑꯣ ꯀꯔꯤ ꯃꯊꯦꯟꯅꯣ
ꯑꯥ ꯉꯥꯁꯤꯁꯦ ꯈꯥꯃꯦꯟ ꯊꯣꯡꯉꯦ
ꯑꯣ ꯍꯥꯎꯋꯤꯅꯦ ꯑꯣ ꯈꯥꯃꯦꯟ ꯑꯁꯤꯟꯕ ꯍꯥꯎꯕꯅꯦ ꯍꯧꯖꯤꯛꯇꯤ ꯁꯝꯃꯔ ꯀꯥꯂꯦꯟ ꯒꯤ ꯃꯇꯝ ꯁꯤꯟꯕꯤ ꯑꯣꯏꯒꯦꯔꯥ ꯑꯁꯤꯟꯕ ꯑꯣꯏꯒꯔꯥ ꯈꯪꯗ꯭ꯔꯦ ꯈꯥꯃꯦꯟ ꯊꯣꯡꯉꯤ ꯅꯨꯄꯥꯅ ꯍꯥꯏꯔꯗꯤ ꯑꯁꯤꯟꯕ ꯍꯥꯏꯗꯧꯕ ꯅꯨꯄꯤꯅ ꯍꯥꯏꯔꯗꯤ ꯑꯁꯤꯟꯕꯤ ꯍꯥꯏꯗꯣꯏꯕ ꯃꯥꯟꯅꯦ ꯃꯥꯟꯅꯦ ꯌꯥꯝ ꯆꯨꯝꯅ ꯍꯥꯏꯕꯤꯔꯦ ꯍꯣꯏꯅꯦ ꯑꯁꯤꯟꯕꯅ ꯍꯥꯎꯔꯦ ꯍꯧꯖꯤꯛꯇꯤ ꯁꯥꯕꯅꯤꯅꯀꯣ ꯃꯥꯟꯅꯦ ꯍꯣꯢ ꯑꯊꯨꯝꯕ ꯉꯥꯛꯇ ꯆꯥꯔꯁꯨ ꯍꯥꯎꯇꯦꯕ ꯑꯊꯨꯝꯕ ꯉꯥꯛ ꯆꯥꯔꯁꯨ ꯍꯥꯎꯇꯦꯌꯦ ꯑꯁꯤꯟꯕ ꯑꯥ ꯑꯁꯤꯟꯕ ꯈꯔꯥ ꯑꯈꯥꯕ ꯈꯔꯥ ꯆꯥꯡ ꯑꯃꯗ ꯑꯥ ꯆꯥꯡ ꯑꯃꯗ ꯑꯗꯨ ꯆꯥꯔꯗꯤ ꯍꯥꯎꯋꯦ
ꯎꯝ
ꯇꯨꯝꯕ ꯉꯝꯕ ꯄꯣꯠ ꯃꯌꯥꯝ ꯆꯥꯒꯗꯕꯅꯤ ꯀꯥꯂꯦꯟꯗꯗꯤꯀꯣ ꯁꯥꯕꯅꯤꯅ ꯃꯥꯟꯅꯦ ꯎꯝ ꯕꯣꯜ ꯌꯦꯡꯉꯣꯏꯗ꯭ꯔꯣ ꯕꯣꯜ ꯌꯦꯡꯒꯅꯤ ꯍꯥ
ꯕꯣꯜꯗ ꯏꯟꯇ꯭ꯔꯦꯁ ꯂꯩꯇꯕ ꯃꯤꯔꯣ
ꯕꯣꯜ ꯏꯟꯇ꯭ꯔꯦꯁ ꯂꯩꯕ ꯃꯤꯅꯤꯅꯦ
ꯑꯁ ꯑꯗꯨꯗꯤ ꯅꯪꯅ ꯁ꯭ꯄꯣꯔꯠ ꯇꯧꯕ ꯇꯤꯝꯕꯨ ꯉꯝꯕꯨ ꯉꯝꯃꯗꯤ ꯑꯗꯨꯝ ꯆꯣꯡꯈꯠꯂ ꯀꯥꯎꯕꯤꯗꯨꯅꯦꯍꯥ ꯇꯥꯕꯔꯣ
ꯑ ꯇꯥꯏꯌꯦ ꯅꯪꯅ ꯀꯅ ꯀꯅꯥꯒꯤ ꯇꯤꯝꯅꯣ ꯅꯪ ꯀꯔꯝꯕ ꯇꯤꯝꯗꯅꯣ
ꯑꯩꯈꯣꯏꯗꯤ ꯑꯄꯧ ꯃꯦꯁꯤꯒꯤ
ꯑꯄꯧ ꯃꯦꯁꯤꯅꯦ ꯑꯗꯨꯗꯤ ꯇꯣꯡꯉꯥꯜꯂꯦꯅꯦ ꯑꯩꯒ
ꯅꯪꯒ ꯈꯔ ꯇꯣꯡꯉꯥꯜꯂꯝꯅꯦꯕ ꯈꯜꯂꯦꯕ ꯑꯩꯅ
ꯑꯣ ꯀꯃꯥꯏꯅ ꯀꯃꯥꯏꯅ ꯈꯪꯕ ꯔꯣꯅꯜꯗꯣ ꯑꯣꯏꯔꯝꯅꯤ ꯍꯥ ꯍꯣꯏꯅꯦ ꯑꯗꯨ ꯀꯃꯥꯏꯅ ꯈꯪꯕꯅꯣꯕ
ꯑꯗꯨꯝ ꯍꯦꯛ ꯆꯨꯝꯗ꯭ꯔꯤꯡ ꯌꯦꯡꯕꯗ ꯇꯦꯝꯅ ꯀꯥꯞꯄꯗꯅꯦ ꯑꯩꯈꯣꯏꯗꯤ ꯑꯗꯨꯝ ꯈꯟꯕꯗ ꯆꯨꯝꯈ꯭ꯔꯕꯅꯦ
ꯍꯦꯛꯅꯕ ꯍꯣꯏꯅꯦ ꯍꯩꯅꯦ ꯅꯪ
ꯌꯥꯝ ꯆꯨꯝꯅ
ꯀꯩꯅꯣꯗ ꯂꯩꯕ ꯈꯨꯕꯥꯛ ꯌꯦꯡꯕ ꯍꯥꯏꯇꯥꯔꯦꯅꯦ ꯃꯤꯒꯤ ꯑ ꯀꯔꯤ ꯍꯥꯏꯗꯣꯏꯔ ꯑꯥ ꯂꯩꯕꯥꯛ ꯌꯦꯡꯕ ꯍꯥꯏꯇꯥꯔꯦꯅꯦ ꯑꯗꯨꯒꯨꯝꯕꯗ ꯂꯩꯒꯗꯕꯅꯤ
ꯑꯁ ꯇꯜꯂꯦꯍꯦ ꯑꯗꯨꯏꯗꯤ
ꯑꯩꯅ ꯍꯥꯏꯗ꯭ꯔꯤꯉꯩꯗ ꯅꯪꯅ ꯑꯗꯨꯝ ꯍꯥꯟꯅ ꯍꯥꯏꯗꯣꯛꯈꯔꯕꯥ
ꯑꯣ
ꯌꯥꯝꯅ ꯍꯩꯌꯦꯕ ꯅꯪꯅ ꯍꯥꯏꯗꯔꯤꯉꯩꯗ ꯑꯩꯅ ꯔꯣꯅꯥꯜꯗꯣ ꯍꯥꯏꯅ ꯍꯥꯏꯈ꯭ꯔꯦꯕ ꯎꯝ ꯍꯥꯟꯅ ꯍꯥꯏꯈ꯭ꯔꯦꯕ
ꯎꯝ
ꯑꯗꯨ ꯍꯟꯗꯛꯇꯤ ꯍꯟꯗꯛꯇꯤ ꯔꯣꯅꯥꯜꯗꯣꯗ ꯄꯤꯔꯁꯦ ꯍꯥꯏꯅ ꯍꯥꯏꯅꯕꯒꯨꯝ ꯇꯧꯋꯦꯗ
ꯔꯣꯅꯜꯗꯣꯁꯦ
ꯄꯝꯗ ꯃꯜꯂꯦꯗꯥ ꯃꯥꯁꯦ ꯃꯥꯁꯦ ꯄꯥꯝꯕꯕꯨꯗꯤ ꯄꯥꯝꯕꯀꯣ ꯃꯣꯏ ꯄꯥꯝꯕꯗꯤ ꯄꯥꯝꯕ ꯃꯥꯁꯦ ꯃꯃꯥꯟꯅꯕꯈꯣꯏꯅ ꯂꯧꯔꯣꯅꯨꯗ ꯄꯤꯊꯣꯛꯈ꯭ꯔꯣꯅ ꯍꯥꯏꯒ꯭ꯔꯥ ꯃꯥꯜꯂꯦ ꯃꯥꯗꯤ ꯍꯟꯗꯛ ꯍꯤꯡꯕ꯭ꯔꯥ ꯁꯤꯕ꯭ꯔꯥ ꯍꯣꯠꯅꯔꯅꯤ ꯍꯥꯏꯕꯅꯦ ꯅꯉꯣꯟꯗ ꯐꯣꯟ ꯇꯧꯔꯛꯄꯔꯣ ꯍꯣꯏ ꯍꯥꯏꯔꯛꯑꯦ ꯑꯔꯣꯏꯕꯤ ꯑꯣꯏꯕꯅꯤꯅꯀꯣ ꯑꯔꯣꯏꯕꯒꯤ ꯁꯥꯟꯅꯕꯅꯤꯅ ꯃꯥ ꯍꯟꯗꯛ ꯉꯝꯕ꯭ꯔꯥ ꯁꯤꯕ꯭ꯔꯥ ꯍꯤꯡꯕ꯭ꯔꯥ ꯆꯪꯕ꯭ꯔꯥ ꯃꯥ ꯍꯟꯗꯛꯇꯤ ꯅꯩꯔꯅꯤ ꯍꯥꯏꯕꯅꯤ ꯅꯩꯔꯁꯥꯅꯨ ꯃꯤꯖꯨ ꯎꯝ ꯅꯨꯡꯁꯤꯗ꯭ꯔꯣ ꯍꯦ ꯃꯤ ꯂꯣꯏꯔꯝꯗꯥꯏꯗ ꯂꯣꯏꯔꯝꯗꯥꯏꯗ ꯍꯣꯏ ꯔꯣꯅꯜꯗꯣꯕꯨꯗꯤ
ꯑꯗꯨ ꯃꯥꯏ ꯐꯦꯟꯁꯤꯡꯁꯦ
ꯐꯦꯟꯁꯤꯡꯗꯨꯀꯣ
ꯌꯥꯝꯅ ꯍꯩꯄ ꯁꯥꯕ ꯃꯤ
ꯃꯈꯝ ꯄꯣꯜꯂꯦꯗ ꯃꯈꯥ ꯄꯣꯜꯂꯦꯗ
ꯎꯝ
ꯍꯥꯏꯗꯤ ꯑꯃ ꯑꯃ ꯑꯃꯅ ꯌꯦꯡꯊꯤꯅꯔꯤꯗꯣ ꯍꯥꯏꯕ ꯃꯥ ꯃꯥꯒꯤ ꯋꯥꯈꯜꯂꯣꯟꯅꯦꯕ
ꯎꯝ
ꯑꯃꯗꯨꯅꯦ ꯑꯦꯛꯁꯦꯞ ꯂꯣꯏꯅ ꯇꯧꯔꯦ ꯑꯗꯨꯝ ꯀꯩꯁꯨ ꯂꯩꯕ ꯅꯠꯇꯦꯗ
ꯍꯣꯏ
ꯍꯣꯏ ꯅꯪꯗꯤ ꯀꯔꯤ ꯀꯔꯤ ꯊꯕꯛ ꯇꯧꯔꯤꯒꯦ
ꯀꯣꯂꯦꯖ ꯂꯣꯏꯔꯦ
ꯆꯥꯛ ꯆꯥꯕ ꯂꯣꯏꯔꯒ ꯇꯨꯝꯃꯅꯤ
ꯉꯥꯏꯍꯥꯛ ꯇꯨꯝꯃ ꯕꯣꯜ ꯌꯦꯡꯉꯅꯤ
ꯑꯣ ꯉꯁꯤꯗꯤ ꯀꯅꯥꯅꯣ ꯑꯩꯗꯤ ꯈꯪꯗ꯭ꯔꯤꯅꯦ ꯉꯁꯤꯒꯤ ꯇꯤꯝꯗꯤ ꯁꯤꯁꯦ ꯅꯣꯔꯋꯦꯒ ꯐ꯭ꯔꯥꯟꯁ ꯑꯣ ꯑꯣ ꯐ꯭ꯔꯥꯟꯁ ꯀꯣ
ꯍꯣꯏ
ꯐ꯭ꯔꯥꯟꯁꯇꯁꯨ ꯐꯖꯕꯅꯤꯅꯦ ꯕꯣꯜꯗꯤ ꯑꯩꯗꯤ ꯅꯣꯔꯋꯦꯅꯤ ꯎꯝ ꯅꯣꯔꯋꯦ ꯅꯣꯔꯋꯦꯁꯨ ꯑꯗꯨꯝ ꯌꯥꯕꯅꯤ ꯍꯜꯂꯥꯟꯗꯣ ꯎꯝ ꯍꯜꯂꯥꯟꯗꯣ ꯄꯥꯝꯃꯦꯕ ꯎꯝ ꯑꯗꯨꯁꯨ ꯌꯥꯝꯅ ꯒꯠꯁ ꯂꯩꯅꯤ ꯃꯗꯨꯒꯤ ꯄꯌꯔꯗꯁꯨ
ꯒꯁꯀꯤ ꯋꯥꯗꯤ ꯍꯥꯏꯔꯨꯅꯨ
ꯎꯝ ꯑꯗꯨ ꯁꯟꯗꯦꯗꯗꯤ ꯄꯣꯔꯇꯨꯒꯜꯁꯦ ꯌꯦꯡ ꯇꯥꯔꯦ ꯀꯔꯤ ꯐꯤꯕꯝꯗ ꯁꯥꯟꯅꯗꯣꯏ ꯖꯥꯠꯂꯥ ꯀꯅꯥ ꯖꯥꯠꯂꯥ
ꯐꯤꯐꯥꯁꯦ ꯍꯟꯗꯛꯇꯤ ꯌꯦꯡꯉꯁꯦ ꯀꯅꯥꯅ ꯉꯝꯗꯣꯏꯔ
ꯑꯉꯝꯕꯅ ꯉꯝꯔꯦꯗꯅꯀꯣ ꯍꯣꯏ ꯃꯥ ꯃꯥꯒꯤ ꯁꯞꯄꯣꯔꯠꯄꯨꯗꯤ ꯂꯩꯌꯦ ꯑꯗꯨ ꯑꯣꯏꯔꯁꯨ
ꯂꯥꯏꯕꯛꯇ ꯇꯝꯂꯝꯕ ꯍꯥꯏꯕꯗꯨ
ꯑꯗꯨꯅꯤ ꯃꯔꯛꯇ ꯇꯝꯕ ꯍꯥꯏꯕ ꯑꯃ ꯂꯩꯕꯅꯤꯅꯀꯣ
ꯍꯣꯏ ꯍꯟꯗꯛꯇꯤ ꯀꯩ ꯀꯩ ꯍꯣꯠꯅꯕꯤꯔꯤꯒꯦ
ꯁꯦ ꯑꯗꯨꯝ ꯂꯩꯌꯦꯗ
ꯐ꯭ꯔꯤꯔꯣ
ꯑꯗ ꯂꯩ ꯌꯨꯝꯗ ꯑꯗꯨꯝ ꯂꯩ
ꯅꯣꯏꯔꯣꯝꯗꯗꯤ ꯅꯣꯡ ꯆꯨꯗ꯭ꯔꯣ
ꯍꯧꯖꯤꯛꯇꯤ ꯆꯨꯗꯦꯗ ꯁꯣꯝꯗ ꯆꯨꯕ꯭ꯔꯣ
ꯌꯥꯝ ꯄꯪꯁꯨꯨ ꯆꯨꯔꯛꯇꯅꯀꯣ ꯊꯕꯛ ꯆꯠꯐꯝ ꯆꯠꯊꯣꯛ ꯆꯠꯐꯝꯃꯒ ꯈꯪꯗ꯭ꯔꯦꯕ
ꯑꯣ ꯀꯩꯅꯣꯗ ꯂꯩꯕ꯭ꯔꯣ
ꯑꯣꯑꯣ
ꯇꯥꯕꯔ
ꯅꯦꯠꯋꯥꯛꯁꯤ ꯀꯌꯥ ꯅꯨꯡꯉꯥꯏꯇꯦꯗ ꯑꯣ ꯅꯦꯠꯋꯥꯛ ꯌꯥꯝ ꯅꯨꯡꯉꯥꯏꯇꯦ
ꯅꯪꯒꯤꯔꯣ ꯑꯩ
ꯅꯪꯒꯤꯔꯣ ꯑꯩꯒꯤꯔ ꯈꯪꯗꯦ ꯅꯪ ꯑꯩꯒꯤꯔ ꯅꯪꯒꯤꯔ ꯈꯪꯗꯔꯦ ꯑꯩꯒꯤꯗꯤ ꯑꯗꯨꯝ ꯌꯥꯔꯤꯗ ꯇꯥꯕꯒꯨꯝ ꯇꯥꯗꯒꯨꯝ ꯇꯧꯋꯦ ꯎꯝ ꯎꯝ ꯅꯥꯈꯣꯟꯗꯣ ꯑꯗꯨꯝ ꯈꯔ ꯈꯔ ꯕꯠ ꯕꯠ ꯕꯠ ꯇꯠꯄꯒꯨꯝ ꯇꯧꯋꯦ